ꯇꯥꯔꯦ ꯇꯥꯔꯦ ꯀꯩ ꯋꯥꯔꯤꯅꯣ ꯅꯣꯏꯅ ꯁꯥꯟꯅꯗꯣꯏꯁꯦ ꯑꯩꯉꯣꯟꯗ
ꯈꯪꯗꯦ ꯀꯔꯤ ꯋꯥꯔꯤꯅꯣ ꯄꯪꯁꯥꯟ ꯁꯥꯅꯧ
ꯅꯨꯄꯥ ꯃꯌꯥꯝꯒꯤ ꯋꯥꯔꯤ ꯄꯨꯊꯣꯛꯑ ꯁꯥꯟꯅ ꯌꯥꯕ꯭ꯔꯣ
ꯏꯁ ꯈꯪꯗ꯭ꯔꯦꯍꯦ ꯀꯣꯜ
ꯅꯠꯇꯦ ꯍꯥꯏꯕ ꯑꯩꯈꯣꯏ ꯁꯨꯅꯤꯂꯥꯅ ꯇꯨꯝꯕ ꯆꯠꯈ꯭ꯔꯦꯍꯥꯏꯕ ꯑꯩꯉꯣꯟꯗꯅꯦ ꯃꯨꯛꯅꯥꯒꯤ ꯁꯥꯟꯅꯒꯤ ꯌꯦꯛꯄꯣꯌꯦ ꯑꯩꯅ ꯌꯦꯛ ꯐꯖꯔꯝꯃꯅꯤ ꯍꯧꯖꯤꯛ
ꯅꯣꯏꯗ ꯂꯩꯕ ꯅꯣꯏ ꯑꯉꯥꯡ ꯂꯩꯕ꯭ꯔꯥ ꯍꯥꯏꯁꯦ
ꯑꯈꯣꯏ ꯃꯃꯣ ꯃꯆꯥ ꯑꯈꯣꯏ ꯃꯥ ꯃꯅꯥꯎꯅꯨꯄꯥ ꯏꯇꯣꯟ ꯇꯣꯟꯕꯒꯤ ꯃꯆꯥ
ꯁꯨꯝ ꯂꯩꯕ
ꯅꯠꯇꯦ ꯃꯣꯏ ꯃꯣꯏꯒꯤ ꯏꯡꯈꯣꯜ ꯑꯩꯈꯣꯏꯁꯤꯗ ꯄꯨꯂꯞ ꯑꯁꯣꯝꯗ ꯂꯩꯔꯦꯕ ꯑꯈꯣꯏ ꯃꯥꯒ ꯇꯧꯔꯒ ꯑꯗꯨꯗꯨꯒꯤ ꯌꯨꯝꯅ ꯅꯛꯅꯕ ꯑꯩꯅ ꯑꯥꯗ ꯑꯗꯨꯝ ꯂꯩꯕꯅꯤꯅ ꯑꯈꯣꯏ ꯃꯥꯒ ꯑꯈꯣꯏ ꯁꯨꯅꯤꯂꯥꯒ ꯑꯗꯨꯝ ꯂꯩꯌꯦꯕ
ꯎꯝ
ꯑꯗꯣ ꯑꯩ ꯂꯥꯛꯑꯁꯨ ꯑꯗꯨꯝ ꯂꯩꯕ ꯑꯗꯣ ꯉꯁꯤꯗꯤ ꯃꯌꯨꯝꯗ ꯂꯦꯛꯎꯒꯧꯅ ꯆꯠꯈꯤꯕ
ꯑꯈꯣꯏꯅꯤ ꯀꯔꯝ ꯀꯥꯟ ꯍꯟꯁꯦꯕ ꯄꯤꯛꯍꯟꯒꯦ ꯍꯥꯏꯔ ꯑꯃ ꯁꯦꯃꯍꯟꯒꯦ ꯍꯥꯏꯔ
ꯍꯪꯆꯤꯛꯇꯤ ꯇꯥꯡ ꯀꯨꯟꯊ꯭ꯔꯥ ꯃꯥꯊꯣꯏ ꯑꯣꯏꯔꯝꯅꯤꯌꯦ
ꯀꯨꯊ꯭ꯔꯥ ꯃꯥ ꯊꯣꯏ ꯅꯠꯇꯦ ꯀꯨꯟꯊ꯭ꯔꯥꯅ ꯁꯥꯏ
ꯍꯟꯗꯛ ꯀꯨꯟꯊ꯭ꯔꯥꯅ ꯁꯥꯕ꯭ꯔꯥ
ꯁꯥꯏ
ꯍꯪꯆꯤꯠꯇꯣ ꯑꯩ ꯕꯣꯔꯠꯇ ꯑꯃꯨꯛꯇ ꯆꯠꯂꯨꯒꯦ ꯉꯁꯤ ꯆꯠꯇꯦ ꯏꯕꯦꯝꯃ ꯕꯣꯔꯠꯀ ꯀꯥꯎꯟꯁꯤꯜꯒ ꯄꯩꯁꯥ ꯈꯨꯌꯥꯃ ꯑꯈꯣꯏ ꯑꯕꯦꯝꯃꯅ ꯃꯥꯒꯤ ꯃꯤꯡꯗꯨꯇ ꯁꯦꯝꯕꯗꯅꯦ ꯂꯨꯄꯥ ꯂꯤꯁꯤꯡ ꯇꯔꯥꯃꯉꯥꯃꯨꯛ ꯇꯤꯡꯍꯟꯗꯣꯔꯕꯅꯤ
ꯁꯤꯌꯥꯝꯗꯨꯝ ꯑꯗꯣ ꯀꯩꯅꯣ ꯌꯥꯏꯁ꯭ꯀꯨꯜꯒꯤꯗꯣ ꯆꯠꯂꯨꯁꯦ ꯍꯥꯏꯔꯕ
ꯌꯦꯡꯉꯁꯦ
ꯑꯗꯣ ꯁꯥꯕꯅꯤꯅ ꯑꯗꯨꯝ ꯆꯠꯂꯨꯕꯗꯤ ꯌꯥꯗꯤ ꯌꯥꯏ ꯑꯗꯣ ꯅꯨꯃꯤꯗꯥꯡꯁꯨ ꯅꯠꯇꯦ ꯍꯥꯏꯕ ꯅꯨꯡꯊꯤꯟꯅꯦ ꯍꯥꯏꯕ
ꯀꯩꯅꯣ ꯂꯣꯏꯔꯒꯥꯟ ꯑꯦꯛꯖꯥꯝ ꯂꯣꯏꯔꯀꯥꯟ ꯆꯠꯁꯤꯍꯦ
ꯅꯠꯇꯦꯍꯦ ꯃ꯭ꯌꯨꯖꯤꯛ ꯀꯟꯁ꯭ꯔꯠ ꯂꯩꯕꯗꯣꯍꯦ
ꯑꯦ ꯅꯨꯃꯤꯗꯥꯡꯗꯨꯗ
ꯅꯨꯃꯤꯗꯥꯡꯗꯗꯤ ꯄꯨꯡ ꯑꯅꯤ ꯃꯈꯥꯏꯗꯩ ꯍꯧꯋꯦ
ꯅꯪ ꯇꯤꯀꯦꯠꯇꯤ
ꯍꯥꯥ
ꯇꯤꯀꯦꯠꯇꯤ
ꯇꯤꯛꯀꯦꯠꯇꯨ ꯌꯦꯡꯉ ꯂꯣꯏꯔꯦ ꯌꯥꯝ ꯇꯥꯡꯉꯒ ꯇꯣꯛꯑ ꯂꯣꯏꯔꯦ ꯌꯥꯝ ꯇꯥꯡꯗ꯭ꯔꯒꯅ ꯌꯦꯡꯉ ꯂꯣꯏꯔꯦ
ꯇꯥꯡꯗꯕꯩ ꯅꯠꯇꯕ ꯐꯪꯚꯝ ꯈꯣꯠꯐꯝ ꯅꯪ ꯈꯪꯕ꯭ꯔꯣ
ꯈꯪꯉꯣꯏ ꯑꯗꯨꯗꯤ ꯑꯩ ꯀꯣꯏꯍꯪ ꯍꯪꯉꯛꯀꯦ ꯑꯩ ꯉꯝꯅꯕ ꯊꯤꯔꯛꯀꯦ ꯑꯗꯨ
ꯑꯁ ꯑꯁ ꯑꯁ ꯀꯌꯥꯗ ꯈꯠꯄꯩ ꯂꯥꯡꯕꯩ ꯍꯥꯏꯔꯗꯤ ꯍꯥ ꯂꯥꯏꯔꯤꯛ ꯇꯧ ꯂꯥꯏꯔꯤꯛ ꯇꯧꯋꯣꯗꯤ ꯌꯥꯗꯦ
ꯍꯩꯃ ꯏꯕꯥꯏꯅꯤꯁꯦ ꯃꯤ ꯇꯥꯗꯨꯏ ꯅꯠꯇ꯭ꯔꯣ
ꯇꯗꯣꯏꯅꯣ
ꯃꯤꯅ ꯇꯥꯁꯦꯤꯟ ꯈꯣꯝꯖꯤꯜꯂ ꯇ꯭ꯔꯥꯟꯁꯂꯦꯠ ꯇꯧꯔꯛꯀꯗꯧꯔꯤꯝ
ꯑꯦꯚ꯭ꯔꯤ ꯋꯥꯔꯗ ꯈꯨꯗꯤꯡꯃꯛ ꯂꯣꯏꯅꯃꯛ ꯇꯥꯁꯤꯟ ꯈꯣꯝꯖꯤꯜꯂꯒ ꯇ꯭ꯔꯥꯟꯁꯂꯦꯠ ꯇꯧꯔꯛꯇꯨꯏꯔ ꯍꯏꯁꯦ
ꯇꯧꯔꯛꯇꯨꯏ ꯑꯐ ꯅꯨꯡꯉꯥꯏꯒꯤ ꯋꯥꯔꯤ ꯉꯥꯡꯉꯨ ꯑꯥ ꯀꯩꯅꯣ ꯍꯥꯏꯔꯒ ꯄꯦꯃꯤꯗꯣ ꯈꯪꯕ꯭ꯔꯥ
ꯀꯅꯥꯅꯣ ꯄꯦꯃꯤꯕꯣ ꯍꯥꯥ
ꯖꯨꯟꯖꯨꯟ ꯃꯆꯥꯅꯨꯄꯤ ꯑꯇꯣꯝꯕꯤꯗꯣ
ꯑꯗꯨ ꯀꯩꯗꯧꯔꯦ
ꯐꯖꯩꯌꯦ ꯉꯔꯥꯡ ꯍꯥꯏꯗꯤ ꯀꯩꯅꯣꯗꯣ ꯃꯥꯟ ꯁꯦꯠꯄꯗꯣ
ꯀꯥꯏ ꯆꯠꯂꯨꯏꯅꯣ
ꯂꯨꯍꯣꯡꯕꯒꯤꯅꯤꯗ ꯃꯆꯥꯅꯨꯄꯤ ꯑꯍꯟꯗꯨꯁꯨ ꯗꯨꯝ ꯐꯗꯤ ꯐꯖꯩ ꯃꯥꯅ ꯆꯝꯃ ꯐꯖꯩ ꯃꯆꯥꯅꯨꯄꯤ ꯑꯇꯣꯝꯕꯤꯗꯣ ꯍꯥꯏꯠ ꯑꯁ ꯁꯛ ꯍꯥꯏꯕ ꯅꯠꯇꯦ ꯀꯩꯅꯣꯗ ꯍꯥꯏꯕ ꯁꯦꯠ ꯐꯛꯀꯥꯒꯤꯕꯋꯥꯅꯤꯗ
ꯀꯩꯃꯆꯨ
ꯎꯝ ꯌꯦꯜꯂꯣ ꯌꯦꯜꯂꯣ ꯍꯥꯏꯒꯗ꯭ꯔ ꯍꯪꯒꯥꯝꯄꯥꯟꯗ ꯍꯪꯒꯥꯝ ꯃꯔꯨ ꯄꯣꯛꯈꯥꯏꯕ ꯍꯥꯏꯒꯗ꯭ꯔꯥ ꯐꯅꯦꯛꯇꯣ
ꯎꯝ
ꯑꯃ ꯅꯤꯌꯣꯟ ꯍꯥꯏꯐꯦꯠ ꯆꯪꯕꯗꯣ ꯑꯗꯨꯃ ꯇꯧꯔꯒ ꯕ꯭ꯂꯨ ꯗꯤꯞ ꯕ꯭ꯂꯨꯗꯣ ꯑꯗꯨꯅ ꯑꯗꯨꯗ ꯀꯩꯅꯣ ꯇꯧꯕ ꯑꯥ ꯌꯦꯜꯂꯣꯅ ꯍꯛꯄꯗꯣ
ꯈꯦꯝꯆꯥꯟꯗꯣ ꯁꯤ ꯑꯦꯝ ꯑꯣꯏꯒꯤꯕꯗꯩ ꯔꯦꯁꯃꯤꯗꯣ ꯃꯤꯔꯥꯏꯔꯖꯥꯠꯂꯣ
ꯍꯥꯥ
ꯈꯦꯟꯆꯥꯟꯗꯣ ꯁꯤ ꯑꯦꯝ ꯑꯣꯏꯈꯤꯕꯗꯩ ꯔꯦꯁꯃꯤꯗꯨ ꯃꯤꯔꯥꯏꯔ ꯖꯥꯠꯂ ꯍꯥꯏꯕ
ꯑꯁ ꯈꯪꯗꯦ ꯗꯨꯝꯕꯒꯗꯤ ꯄꯜꯂꯛ ꯀꯅꯨꯗ ꯅꯪꯁꯨ
ꯍꯝꯑꯞ ꯍꯦꯛꯇ ꯕꯥꯞ ꯑꯣꯏꯗꯕ
ꯄꯜꯂꯛꯀꯅꯨ ꯂꯩꯕꯥꯛꯀꯤ ꯂꯩꯕꯥꯛꯀꯤ ꯋꯥꯔꯤ ꯁꯣꯟꯅꯕ ꯌꯗꯦ
ꯖꯤꯞꯁꯤ ꯑꯃ ꯈꯥꯝꯖꯜ ꯂꯛꯇꯗ ꯅꯪ
ꯑꯁꯤꯗꯤꯅꯦ ꯈꯪꯅ ꯂꯩꯔ ꯋꯥꯅꯤꯗ
ꯈꯪꯗꯦ ꯔꯦꯁꯃꯤ ꯅꯨꯡꯁꯤꯕꯤꯒ ꯑꯈꯣꯢ ꯃꯣꯏ ꯃꯣꯏ ꯊꯣꯛꯄ ꯈꯣꯏꯈꯣꯏ ꯊꯣꯛꯄ
ꯀꯩꯒꯤꯅꯦ ꯁꯤꯁꯦ ꯕꯣꯏꯁ ꯌꯥꯝ ꯇꯞꯄꯤꯁꯦ
ꯅꯪꯉꯣꯡꯗ ꯇꯞꯅ ꯇꯥꯕꯔꯣ
ꯎꯝ
ꯁꯨꯃꯥꯏ ꯉꯥꯡ ꯉꯗꯤ
ꯇꯞꯄꯦ ꯈꯪꯗꯦ ꯑꯩꯅ ꯑꯩꯒꯤ ꯅꯣꯔꯃꯦꯟ ꯑꯩꯅ ꯂꯥꯎꯗꯁꯨ ꯊꯥ ꯌꯥꯗ ꯃꯥꯜꯂꯦ
ꯌꯥꯗꯝ ꯅꯪ ꯈꯣꯟꯗꯨꯗꯤ ꯑꯩꯉꯣꯟꯗ ꯐꯖꯟ ꯍꯧꯔꯦꯍꯦ
ꯁꯪꯁꯪ ꯉꯥꯡꯕꯩ ꯅꯠꯇ꯭ꯔ ꯅꯣꯏ ꯂꯛꯁꯃꯤꯗꯣ ꯀꯩꯗ ꯇꯧꯒꯦ ꯍꯥꯏꯅꯣ
ꯑꯩ
ꯎ ꯅꯣꯏ ꯀꯩꯅꯣꯒꯤꯗꯣ ꯑ ꯃꯥꯁꯇꯔ ꯇꯧꯕꯩꯗꯣ ꯅꯪꯅ ꯑꯦꯅꯦꯁꯦꯁ ꯇꯧ ꯍꯥꯏꯔꯕ
ꯅꯠꯇꯦꯗ ꯑꯦꯟꯅꯦ ꯑꯦꯁꯇꯣ ꯂꯩ ꯍꯥꯏ ꯃꯥ ꯍꯥꯏꯅꯦ ꯑꯦꯟꯅꯦ ꯑꯦꯁꯇꯨꯗꯤ ꯌꯨꯅꯤꯠꯇꯣ ꯐꯖꯟ ꯂꯩꯇꯕꯅꯦ ꯑꯗꯨꯗꯨꯒ ꯑ ꯀꯩꯅꯣ ꯇꯧꯕꯅꯦ ꯈꯣꯠꯄꯅꯦ ꯃꯄꯥꯟ ꯂꯝꯗ ꯈꯔ ꯀꯣꯏꯆꯠ ꯆꯠꯂ ꯂꯩꯕꯋꯥꯅꯦ ꯃꯥꯒꯤ ꯗꯤꯄꯥꯔꯠꯃꯦꯟ ꯅ ꯂꯩꯇꯕꯅꯤ ꯑꯩꯅ ꯅꯪꯅ ꯈꯜꯂꯤ ꯑꯦꯅꯦꯑꯦꯁꯇꯨꯅ ꯑꯃ ꯑꯁꯤꯅ ꯑꯃ ꯀꯣ ꯌꯥꯝ ꯍꯩ ꯄꯥ ꯁꯥꯟꯅꯨ ꯍꯥꯏꯕ ꯑꯗꯨꯒ ꯑꯩꯕꯨ ꯁꯦꯀ꯭ꯌꯨꯔꯤꯇꯤ ꯑꯣꯏꯒꯗ꯭ꯔꯌꯦ ꯑꯗꯨꯒ ꯅꯪꯉꯣꯟꯗ ꯋꯥꯔꯤ ꯁꯥꯟꯅꯔ ꯀꯥꯟꯗ ꯑꯩꯅ ꯑꯣꯏꯔꯣꯏꯅ ꯍꯥꯏ ꯍꯥꯏꯔꯝꯃꯤꯗꯣ ꯃꯆꯤꯟꯗꯣ ꯌꯥꯎꯕꯗ ꯂꯣꯏꯕꯅꯦ ꯍꯥꯏꯕ
ꯄꯦꯜꯂꯗ ꯑꯩꯗꯤ
ꯃꯣꯗꯤꯒꯤ ꯒꯥꯔꯗ ꯑꯣꯏꯗꯣꯏꯅꯤ
ꯌꯥꯕꯅꯦ ꯌꯥꯕꯅꯦ ꯑꯩꯁꯤꯅꯦ
ꯅꯨꯡꯉꯥꯏꯔꯦ ꯅꯨꯡꯉꯥꯏꯔꯦ
ꯏꯃꯥꯟꯅꯕꯤꯅ ꯗꯦꯠ ꯇꯨꯗ ꯀꯪꯂꯥ ꯆꯧꯁꯦꯌꯦ
ꯑꯁ ꯗꯦꯠ ꯇꯨꯗ
ꯑꯥ
ꯉꯥꯢꯈꯣ ꯑꯁꯤꯒꯤ ꯀꯩꯅꯣ ꯌꯥꯏꯁꯀꯨꯜ ꯃꯌꯥꯒꯤꯁꯤꯗꯤ ꯙꯥꯕ ꯉꯥꯛꯄ ꯈꯪꯉ ꯈꯪꯉꯝꯗ
ꯗꯦꯠ ꯀ꯭ꯌꯥꯅꯣ ꯍꯪꯉꯣ
ꯗꯦꯠ ꯐꯣꯔꯅꯦ
ꯗꯦꯠ ꯐꯣꯔ
ꯎꯝ
ꯐꯥꯏꯞ ꯁꯤꯛꯁ
ꯁꯥꯡꯉꯤ ꯀꯩꯅꯣ ꯗꯦꯠ ꯁꯤꯛꯁꯇꯨꯗꯤ
ꯁꯣꯏꯌꯝ ꯑꯣꯏꯔꯁꯨꯨ ꯁꯣꯏꯌꯝꯗꯅꯦ ꯃꯥꯔꯛ ꯀꯣꯠꯇꯣꯏꯁꯦ ꯏꯕꯦꯝꯃ
ꯑꯗꯨꯁꯨ ꯄꯗꯨꯔꯥ ꯍꯥꯏꯁꯦ
ꯄ ꯍꯥꯏꯐꯦꯠꯇꯤ ꯌꯦꯡꯉꯨꯗꯅ ꯅꯪꯁꯨ ꯄ꯭ꯔꯦꯛꯇꯤꯀꯦꯜꯒꯤ ꯀꯩꯅꯣꯗꯣ ꯌꯦꯡꯉꯨ ꯋꯥ ꯍꯥꯏꯒꯅꯤ ꯃꯦꯝꯅ
ꯑꯗꯨꯏꯁꯨ ꯅꯪꯕꯨ ꯅꯨꯃꯤꯠ ꯅꯪꯕꯨ ꯅꯨꯃꯤꯠ ꯅꯤꯅꯤ ꯋꯥꯠꯂꯤꯉꯩꯗꯩ ꯄꯒꯗ꯭ꯔ ꯍꯥꯏꯁꯦ
ꯄꯥꯗꯣꯏ
ꯎꯝ ꯅꯪꯅ ꯄꯥꯅꯤ ꯍꯥꯏꯗꯤ ꯆꯠꯇꯨ ꯅꯪꯅ ꯄꯥꯅꯤ ꯍꯥꯏꯔ ꯑꯩ ꯆꯠꯇ꯭ꯔꯁꯨ ꯌꯥꯏꯀꯣ ꯑꯗꯣ ꯄꯥꯗꯕꯗꯤ ꯌꯥꯔꯣꯏ
ꯑꯁ ꯅꯨꯡꯁꯤꯍꯦ ꯅꯪ ꯋꯥꯔꯤꯁꯤ
ꯑꯩ ꯀꯟꯁꯔꯠ ꯀꯨꯝꯕꯗ ꯑꯃꯨꯛꯇ ꯆꯠꯇ꯭ꯔꯤ ꯍꯟꯗꯛ ꯌꯥꯝ ꯆꯠꯅꯤꯡꯕ ꯍꯥꯏꯇꯥꯏ
ꯑꯥ ꯑ ꯑꯦꯝ ꯌꯨ ꯃꯅꯨꯡ ꯇꯧꯔꯛꯑꯀꯥꯟ ꯆꯠꯁꯤ
ꯇꯧꯔꯛꯇ꯭ꯔꯗꯤ ꯑꯗꯨꯝ ꯆꯍꯤ ꯂꯣꯏꯔ ꯑꯗꯨꯝ ꯆꯠꯈꯤ ꯇꯥꯔꯦ ꯑꯈꯣꯏ
ꯇꯧꯔꯛꯀꯅꯤꯍꯦ ꯚꯣꯠ ꯃꯌꯥ ꯌꯧꯔꯛꯑꯗꯤ ꯇꯧꯔꯛꯀꯅꯤ ꯍꯟꯗꯛ ꯑꯦꯝ ꯑꯥꯏ ꯇꯤꯗꯒ ꯇꯧ ꯒꯤꯗꯣ ꯅꯪ ꯈꯪꯍꯧꯗ꯭ꯔꯣ
ꯈꯪꯍꯧꯋꯦ ꯑꯗꯨꯗꯤ ꯏꯕꯦꯝꯃ ꯆꯍꯤ ꯑꯃ ꯋꯥꯠꯂꯦ ꯑꯩꯈꯣꯏꯅ ꯑꯍꯥ ꯂꯣꯏꯔꯝꯗꯥꯏ ꯑ ꯃꯊꯪꯒꯤꯗ
ꯅꯪꯗꯤ ꯅꯪꯅꯤꯗꯅ ꯑꯗꯣ
ꯑꯗꯨ ꯑꯗꯨꯗꯁꯨ ꯐꯔꯛ ꯇꯥꯔꯒ ꯆꯠ ꯐꯪꯗ꯭ꯔꯗꯤ ꯏꯕꯦꯝꯃ ꯇꯨꯡꯒꯤ ꯊꯕꯛ ꯁꯨꯨꯡꯈꯛ ꯈꯛꯅꯤꯡꯗꯦ ꯑꯩ ꯄꯨꯟꯁꯤꯁꯤꯗ
ꯑꯦ ꯅꯪ ꯑꯦꯝ ꯁꯨꯒꯤ ꯅꯥꯕꯨꯡ ꯌꯥꯝ ꯂꯩꯗꯨꯗꯤ ꯀꯟꯁꯔ ꯑꯝꯇ ꯅꯪꯒꯤ ꯃꯤꯡꯗ
ꯑꯩꯗ ꯌꯨꯝꯗ ꯆꯠꯂꯦ ꯑꯗꯨ ꯊꯕꯛ ꯂꯥꯛꯁꯤꯜꯂꯦꯅ ꯐꯔꯛ ꯇꯥꯔꯒ ꯍꯣꯁꯇꯦꯜ ꯂꯩꯇꯕ ꯊꯣꯛꯑꯗꯤ ꯇꯣꯛꯇꯦꯅ ꯍꯥꯏꯕ
ꯅꯪꯅ ꯐꯂꯛ ꯇꯥꯕ ꯅꯨꯃꯤꯠꯇ ꯇꯧꯔꯔꯣꯏꯔꯦ ꯀꯩꯅꯣ ꯑꯗꯨꯌꯥꯝ ꯁꯝꯒ ꯆꯥꯎꯅ ꯅꯪꯗꯤ ꯀꯔꯤꯒꯤꯅꯣ ꯑꯗꯨꯌꯥꯝ ꯋꯥꯔꯤꯗꯣ
ꯃ ꯌꯥꯁꯦ ꯍꯤꯒꯠꯂꯦ ꯍꯥꯏꯕꯅꯤꯗ
ꯏꯆꯥꯎ ꯆꯥꯎꯔꯕ ꯅꯪꯅ
ꯃꯤꯅꯤꯠ ꯇꯔꯥ ꯐꯥꯔꯦꯕꯣ ꯈꯣꯏꯅꯤꯃꯛ ꯐꯥꯗꯣꯔꯦ ꯃꯤꯅꯤꯠ ꯑꯃꯈꯛꯇ ꯉꯥꯏꯔꯦ
ꯃꯤꯅꯤꯠ ꯇꯔꯥ ꯐꯥꯎꯂꯣ ꯁꯥꯅꯗꯨꯏꯁꯦ
ꯃꯤꯅꯤꯠ ꯇꯔꯥ ꯇꯔꯥ ꯃꯔꯤꯔꯛ ꯅꯪꯅ ꯃꯔꯤꯔꯛ ꯑꯩꯅ ꯃꯔꯤꯔꯛ
ꯑꯩꯒꯤꯗꯣ ꯃꯥꯏꯅꯦꯝ ꯑꯦꯀꯥꯎꯟ ꯑꯃ ꯄꯤꯕꯤꯒꯦ ꯄꯩꯁꯥ ꯇꯥꯟꯖꯧ ꯍꯥꯏꯔꯝꯕꯅꯤꯅꯦ
ꯀꯔꯤꯒꯤ
ꯀꯥꯔꯤꯌꯥꯗ
ꯑꯩꯅ ꯍꯥꯏꯗꯤ ꯀꯔꯤ ꯑꯗꯨ ꯄꯟꯒꯅꯣ ꯎꯝ ꯇꯨꯄꯔ ꯍꯩꯇꯦꯀꯣ ꯔꯤꯖꯦꯛ ꯆꯠꯀꯅꯤꯀꯣ
ꯍꯥ ꯍꯥ ꯍꯥ ꯃꯤꯊꯣꯟ ꯅꯪ ꯍꯌꯦꯡꯗꯩ ꯄꯟꯕ ꯌꯥꯕ ꯌꯥꯗꯕꯗꯣ ꯍꯥꯟꯅ ꯑꯩꯉꯣꯟꯗ ꯍꯥꯏꯔꯝꯃꯣ
ꯅꯆꯤꯟ ꯅꯈꯥꯊꯤꯒꯅꯨ ꯁꯦꯔꯦꯁ ꯑꯣꯏꯕ ꯋꯥꯔꯤ ꯁꯥꯟꯅꯒꯅꯣ ꯍꯥꯏꯕꯅꯤꯗ
ꯏꯕꯥꯅꯤ ꯎꯝ ꯃꯥꯁꯇꯔꯁꯦ ꯂꯣꯏꯔꯒ ꯀꯩꯗꯧꯁꯦꯕ
ꯄꯤ ꯑꯩꯆ ꯗꯤ
ꯑꯣ
ꯎꯝ ꯃꯁꯇꯔ ꯁꯦ ꯂꯣꯏꯔ ꯄꯤꯁ ꯑꯩꯆ ꯗꯤ ꯇꯧꯊꯣꯛꯀꯗꯣꯏ ꯗꯨꯗꯤꯄꯨꯡ ꯁꯨ ꯃꯤꯅꯤꯠ ꯐꯥꯔꯕꯅꯤꯅ ꯑꯃꯨꯛ ꯊꯝꯃꯒ ꯅꯅꯥꯏ ꯑꯩꯍꯥꯛ ꯑꯃꯨꯛ ꯇꯧꯖꯔꯛ ꯂꯒꯦ
ꯌꯥꯢꯌꯦ ꯌꯥꯏꯌꯦ ꯍꯦ ꯍꯦ